ꯆꯂꯣ ꯇ
ꯑꯁ ꯎꯝ ꯅꯪ ꯑꯩ ꯍꯧꯖꯤꯛ ꯈꯛꯇ ꯀꯣꯜ ꯇꯧꯔꯛꯑꯒ ꯊꯦꯡꯉ ꯀ ꯍꯥꯏꯥꯏꯌꯦ ꯑꯩ ꯍꯦꯛ ꯌꯦꯜꯂꯛꯑꯒ ꯍꯦꯛ ꯄꯥꯏꯈꯠꯄꯅꯦ ꯅꯪꯒꯤꯀꯣ ꯄꯥꯏꯅꯤꯡꯕꯕꯁꯤ
ꯑꯁ ꯑꯩ ꯑꯩ ꯑꯩ ꯀꯩꯅꯣ ꯉꯥꯏꯕ ꯋꯥꯥꯏꯕꯀꯣ
ꯑꯁ ꯀꯔꯤꯔ ꯅꯦꯠꯁꯨ ꯅꯨꯡꯉꯥꯏꯗꯕꯒꯤꯦ ꯑꯁ ꯂꯩꯕ ꯅꯨꯡꯉꯥꯏꯇ꯭ꯔꯦꯍꯦ
ꯇꯨꯝꯗ꯭ꯔꯤꯕ꯭ꯔꯣ
ꯇꯨꯝꯗ꯭ꯣꯏꯔꯤꯗ ꯅꯪꯒꯤ ꯅꯪꯒꯤ ꯀꯣꯡ ꯉꯥꯏꯔꯒ ꯂꯩꯕꯅꯤ ꯀꯩꯅꯣ
ꯑꯩꯁꯨ ꯉꯁꯥꯏ ꯑꯩꯅ ꯇꯧꯒꯦ ꯇꯧꯅꯦꯕ ꯑꯗꯨ ꯁꯪꯗꯦ ꯑꯩ
ꯊꯕꯛ ꯌꯥꯝꯁꯤꯟꯕ꯭ꯔꯥ ꯃꯄꯨꯡ ꯀꯌꯥꯗ ꯆꯥꯛ ꯆꯥꯕ꯭ꯔꯥ
ꯉꯁꯤꯁꯦ ꯊꯦꯡꯉꯦ ꯑꯩꯈꯣꯏ ꯑꯦꯠ ꯍꯦꯜꯂꯕꯅꯤ ꯆꯥꯛ ꯆꯥꯕꯗꯣ ꯎꯝ ꯏꯟꯖꯥꯡ ꯍꯥꯎꯋꯏꯅꯦꯕ ꯎꯝ ꯉꯁꯤꯗꯤ ꯊꯦꯡꯈ꯭ꯔꯦ
ꯐꯖꯅ ꯎꯔꯦꯕ ꯌꯦꯟ ꯄꯥꯏꯔꯒ ꯂꯩꯕꯗ
ꯍꯥ ꯍꯥ
ꯌꯥꯔꯦꯗ ꯌꯥꯔꯦꯗ
ꯂꯩꯗꯤ ꯀꯔꯤ ꯃꯊꯦꯜ ꯇꯧꯔꯒꯦ ꯉꯁꯤ
ꯑꯩꯈꯣꯏꯗꯤ ꯍꯋꯥꯏ ꯊꯔꯥꯛꯒ ꯑꯥꯂꯨ ꯆꯥꯏ
ꯑꯗꯨꯗ ꯁ꯭ꯚꯥꯕꯅꯦꯗ
ꯎꯝ ꯑꯩꯈꯣꯏꯗꯤ ꯑꯌꯨꯛꯀꯤꯗꯣ ꯑꯃꯨꯛ ꯆꯥꯕꯅꯦ ꯅꯨꯡꯗꯥꯡꯒ ꯏꯕꯒꯤ
ꯏ ꯂꯩꯇꯦ ꯑꯩꯈꯣꯏ ꯗ ꯃꯔ ꯃꯔꯠꯇ ꯑꯗꯨꯝ ꯇꯧꯕꯅꯦ
ꯑꯗꯨꯗꯅ ꯐꯥꯏꯗ
ꯀꯩꯅꯣ ꯁꯥ ꯉꯥ ꯅꯠꯇ꯭ꯔꯁꯨꯕꯨ ꯑꯗꯨꯝ ꯇꯧꯅꯦ ꯃꯔꯛ ꯃꯔꯛꯇ ꯑꯩꯈꯣꯏꯗꯤ
ꯑꯣ ꯑꯩꯈꯣꯏꯁꯨ ꯑꯗꯨꯝ ꯇꯧꯋꯦ ꯑꯗꯨꯝ ꯇꯧꯋꯦꯗ ꯆꯞ ꯃꯥꯟꯅꯩ ꯑꯗꯨ ꯂꯪꯊꯣꯛꯅꯕ ꯑꯗꯨꯣ ꯀꯩꯅꯣ ꯄꯥꯝꯃꯨꯗ꯭ꯔꯣ ꯑꯗꯨ ꯆꯥꯕꯅ ꯐꯩꯌꯦꯕ
ꯎꯝ
ꯎꯝ
ꯅꯪ ꯉꯁꯥꯏꯗꯣ ꯅꯆꯦ ꯌꯨꯝꯗ ꯂꯩꯕꯗꯣ ꯄꯨꯡ ꯀꯌꯥꯗ ꯑꯃꯨꯛ ꯍꯟꯕ꯭ꯔꯥ
ꯄꯨꯡ ꯑꯍꯨꯝ ꯍꯦꯜꯂꯥꯎꯅꯤ
ꯅꯪꯅꯦ ꯑꯗꯨꯝꯁꯦ ꯌꯨꯝꯝꯗ ꯑꯗꯨꯝ ꯆꯨꯝꯅ ꯁꯨꯝ ꯂꯩꯝꯅꯦꯀꯣ
ꯎꯝ ꯑꯩꯅꯀꯣ ꯂꯥꯔꯒ ꯑꯗꯨꯒ ꯃꯥꯅ ꯐꯤ ꯁꯥꯔꯒ ꯂꯩꯕ ꯑꯗꯨꯅ ꯑꯩꯅ ꯑꯁ ꯑꯩꯒꯤ ꯀꯔꯤ ꯏꯅꯔꯖꯤ ꯂꯩꯇꯦ ꯂꯩꯇꯦ ꯑꯗꯨꯝ ꯍꯥꯏꯔꯦ ꯃꯥꯗꯨ ꯑꯩꯒꯤ ꯃꯃꯥꯡꯗ ꯍꯥꯏꯔꯤꯅꯅꯨꯡ ꯍꯥꯏꯥꯏ ꯅꯪꯒꯤ ꯅꯪꯒꯤ ꯃꯁꯛ ꯌꯦꯡꯉꯒ ꯂꯩꯇꯦ ꯑꯩꯉꯣꯟꯗꯕꯤ ꯂꯩꯇꯦ ꯑꯩ ꯃꯅꯦ ꯃꯥ
ꯍ ꯅꯪꯅꯤ ꯀꯣ ꯍꯖꯤꯀꯥꯗꯤ ꯑꯦꯝ ꯍꯥꯏꯥꯏ ꯃꯅꯦ ꯉꯣ ꯌꯥꯔꯦ ꯅꯪꯗꯣ ꯍꯧꯖꯤꯛꯀꯥꯟꯁꯦ ꯌꯥꯝ ꯇꯜꯂꯛꯄꯒꯤ ꯑꯣꯏꯔꯝꯃꯅꯦ
ꯅꯣꯏꯅꯤ ꯆꯞ ꯃꯥꯟꯅꯩꯍꯦ ꯍꯧꯖꯤꯛꯀꯥꯟꯅ ꯌꯥꯗꯦ ꯍꯥꯏꯌꯦ ꯃꯥꯁꯨꯦ ꯃꯅꯨꯡꯗꯒꯤ ꯂꯥꯞꯄꯅꯦꯕ ꯈꯪꯗꯦ ꯑꯩ
ꯅꯣꯛꯅꯤꯡꯉꯤ ꯃꯆꯦꯗꯣ ꯑꯩꯒꯤ ꯃꯤꯠꯇ ꯎꯋꯦ ꯑꯗꯨ ꯃꯥ ꯗꯗꯥꯏꯔꯦꯛꯇ ꯉꯥꯡꯕꯗ ꯀꯣ ꯑꯁ ꯌꯦꯡꯅꯤꯡꯗꯦ ꯀꯥꯏꯅ ꯍꯥꯏꯔꯝꯒꯅꯦꯕ ꯃꯁꯛꯇꯣ
ꯍ ꯑꯣ
ꯀꯥꯏꯗ ꯂꯩꯒꯦ ꯍꯧꯖꯤꯛꯇꯤ ꯌꯨꯝꯗꯔ ꯍꯥꯥ
ꯄꯅꯅꯦꯦꯕ ꯏ ꯃꯄꯥꯟꯝꯗ ꯂꯩꯌꯦꯦ ꯎꯝ ꯃꯅꯨꯡꯗ ꯀꯩꯅꯣ ꯑꯩꯒꯤ ꯐꯃꯨꯡꯗ ꯆꯪꯉꯗꯤꯅꯦꯋꯥ ꯅꯨꯡꯉꯥꯏꯇꯦ
ꯑꯣ ꯑꯗꯨꯒꯤ ꯑꯩ ꯑꯩꯒ ꯋꯥꯔꯤ ꯁꯥꯅꯤꯡꯕꯒꯤ ꯑꯗꯨꯝ ꯃꯄꯥꯟꯗ ꯂꯩꯕꯒꯤꯕ ꯅꯨꯡꯁꯤꯃꯜꯂꯤꯍꯦ
ꯎꯝ ꯅꯨꯡꯁꯤꯗ꯭ꯔꯣ ꯑꯩꯕꯨ ꯅꯨꯡꯁꯤꯗ꯭ꯔꯣ
ꯀꯩꯅꯣ ꯍꯌꯦꯡꯗꯤ ꯍꯌꯦꯡ ꯍꯌꯦꯡꯁꯨ ꯑꯃꯨꯛ ꯊꯣꯛꯀꯗ꯭ꯔꯥ ꯉꯁꯤ ꯌꯨꯝꯗ
ꯎꯝ ꯍꯌꯦꯡ ꯑꯩ ꯂꯧ ꯆꯠꯀꯅꯤ ꯍꯥꯏꯕꯗꯣ
ꯑꯣ ꯍꯌꯦꯡ ꯅꯨꯃꯤꯠ ꯇꯥꯔꯦꯀꯣ
ꯑꯥ
ꯒꯤ ꯑꯦꯖꯥꯡ ꯍꯋꯥꯠ ꯆꯥꯗꯣ ꯃꯥꯅꯦꯦ
ꯆꯥꯒꯅꯤ ꯍꯣꯏ
ꯎ ꯆꯥꯎ
ꯅꯪꯗꯤ ꯅꯪ ꯅꯪ ꯃꯊꯛꯇ ꯆꯠꯒꯔꯣ
ꯑꯁ ꯑꯩꯁꯨ ꯆꯠꯀꯅꯤ
ꯑꯣ ꯊꯦꯡꯅꯕꯁꯨ ꯐꯪꯗꯦ
ꯀꯅꯣꯀꯣ ꯀꯩꯅꯣꯗ ꯑꯥꯗ
ꯑ ꯀꯩꯅꯣ ꯃꯤ ꯑꯩꯈꯣꯏꯒꯤ ꯑꯩꯈꯣꯏ ꯏꯅꯥꯎꯅꯨꯄꯤ ꯑꯃ ꯍꯥꯏꯔꯛꯑꯦꯕ ꯑꯗꯨꯒꯤ ꯇꯝꯕ ꯉꯝꯗ꯭ꯔꯦ ꯑꯩ ꯃꯥꯗꯣ ꯍꯌꯦꯡ ꯍꯪꯆꯤꯛꯀꯨꯝꯕ ꯑꯃꯨꯛ ꯍꯥꯏꯔꯛꯀꯦ ꯍꯥꯏꯌꯦꯕ
ꯑꯣ
ꯑꯗꯨꯗꯒꯤ
ꯊꯕꯛꯒꯨꯝꯕꯗꯨꯔ
ꯎꯝ
ꯑꯣ
ꯆꯠꯂꯁꯨ ꯀꯩꯅꯣꯗ ꯆꯠꯀꯅꯤꯗ ꯅꯤꯡꯊꯧꯀꯥꯒꯨꯝꯕꯗꯀꯣ ꯀꯩꯅꯣ ꯊꯕꯛꯇꯣ ꯀꯩꯅꯣ ꯇꯧꯔꯗꯤ ꯑꯗꯨ ꯍꯥꯏꯗꯤ ꯍꯥꯏꯈꯤꯕꯅꯦ
ꯄꯩꯁꯥ ꯅꯤꯔꯛꯀꯦ ꯇꯣꯂꯣꯞ ꯆꯥꯕ ꯍꯧꯔꯗꯤ
ꯍꯥꯏꯁ ꯅꯣꯛꯅꯤꯡꯉꯦ ꯅꯪꯉꯣꯟꯗ ꯃꯨꯅꯤꯗꯣꯏꯅꯥꯏꯗꯤ
ꯀꯔꯤꯅꯣ ꯑꯩꯉꯣꯟꯗꯗꯤ ꯂꯩꯇ꯭ꯔꯦꯍꯦ ꯅꯪ ꯅꯪꯗꯤ ꯑꯃꯨꯛ ꯇꯣꯂꯣꯞ ꯆꯥꯔꯅꯤꯅ ꯑꯩꯗꯤ ꯆꯥꯗꯕꯤꯗ ꯃꯤꯌꯨꯝꯗ ꯂ
ꯑ ꯊꯕꯛ ꯇꯧꯗꯕꯤꯅ ꯑꯗꯨ ꯂꯣꯞ ꯆꯥꯅꯤꯡ ꯆꯥꯔꯒꯤꯔꯣ ꯍꯧꯖꯤꯛ ꯊꯕꯛ ꯇꯧꯖꯤ ꯌꯥ
ꯑꯃꯨꯛ ꯃꯟꯗꯦ ꯑꯗꯨꯒꯨꯝꯕ ꯆꯠꯂꯗꯤ ꯅꯤꯡꯊꯧꯀꯥꯕ ꯑꯗꯨꯒꯨꯝꯕ ꯆꯠꯂꯗꯤ ꯑꯃꯨꯛ ꯇꯣꯂꯣꯞ ꯆꯥꯕ ꯍꯧꯔꯅꯤꯗꯣ
ꯑꯥ ꯑꯗꯣ ꯇꯧꯔꯀꯥꯟꯗ ꯍꯥꯏꯌꯣꯕ ꯑ ꯇꯧꯗ꯭ꯔꯤꯌꯦꯕꯀꯣ
ꯑꯦꯠꯚꯥꯟꯁ ꯍꯥꯏꯒꯗꯕꯅꯦ ꯉꯟꯅ ꯍꯥꯏꯗ꯭ꯔꯗꯤ ꯅꯪ ꯑꯩꯕꯨ ꯀꯥꯎꯒꯅꯦꯕ ꯑꯗꯨꯒꯤ
ꯑꯗꯨꯗ ꯍꯥꯏꯔ
ꯎ
ꯑ ꯌꯥꯝ ꯇꯜꯂꯦ ꯑꯁꯦꯡꯕ ꯀꯔꯤ ꯀꯔꯤꯅꯣ ꯌꯥꯝ ꯇꯜꯂꯦ ꯑꯩ
ꯑꯗꯨꯒꯕꯨꯣ ꯍꯗꯧꯅꯦ ꯅꯪꯁꯦ ꯍꯧꯖꯤꯛꯀꯥꯟꯅꯤ ꯌꯥꯝ ꯇꯜꯂꯤ ꯉꯥꯛꯇ ꯍꯥꯏꯌꯦ
ꯑꯩꯒꯤ ꯃꯅꯨꯡꯗꯒꯤ ꯊꯣꯛꯄ꯭ꯔꯥ ꯈꯪꯗꯦ ꯑꯩ ꯍꯥꯏꯔꯣꯏꯒꯦ ꯃꯁꯤꯁꯤꯗꯒꯤ ꯑꯃꯨꯛ
ꯌꯥꯔꯦ ꯅꯪꯁꯦ ꯑꯁꯦꯡꯕ ꯇꯟꯕꯒꯤ ꯑꯣꯏꯔꯝꯅꯦ ꯍꯧꯖꯤꯛꯀꯥꯟꯁꯦ ꯅꯍꯥꯟꯗꯤ ꯌꯥꯝ ꯀꯩꯅꯣ ꯇꯧꯗꯅ ꯌꯨꯝ ꯁꯦꯡꯕ ꯀꯥꯟꯁꯨ ꯑꯁ ꯌꯨꯝ ꯁꯤꯠꯄꯒꯁꯨ ꯌꯥꯝ ꯇꯧꯗꯥꯏꯅꯦ ꯑꯦꯛꯇꯤꯚ ꯑꯣꯏꯔꯒꯀꯣ ꯑꯁ
ꯍꯧꯖꯤꯛꯒꯥꯥꯟꯗꯤ ꯅꯪꯁꯦ ꯇꯜꯂꯛꯄ ꯃꯥꯜꯂꯦꯍꯦ ꯃꯦꯆꯤꯌꯣꯔ ꯑꯣꯏꯔꯛꯄꯒꯤ
ꯑꯗꯨꯒꯤꯔꯥ ꯈꯪꯗꯦ ꯑꯁ ꯍꯅꯨꯕꯤ ꯑꯣꯏꯒꯗꯧꯕ ꯃꯥꯜꯂꯦ ꯑꯩꯗꯤ
ꯌꯥꯔꯦꯗ ꯅꯣꯏꯗꯤ ꯂꯩꯁꯥꯕꯤꯅꯤꯅꯦ ꯃꯁꯛ ꯑꯗꯨꯝ ꯅꯥꯜꯂꯤ ꯑꯩꯗꯤ ꯑꯁ ꯌꯥꯗ꯭ꯔꯦ ꯍꯦ ꯄꯤꯝ ꯄꯤꯝꯄꯜꯒꯤ ꯄꯤꯝꯄꯜꯁ ꯉꯥꯛꯇ ꯃꯥꯏꯁꯦ ꯌꯦꯡꯕ ꯌꯥꯗ꯭ꯔꯦ
ꯑꯁꯦꯡꯕ ꯌꯨꯝꯗ ꯂꯥꯛꯑꯒ ꯑꯩꯒꯤ ꯃꯥꯏꯗꯣ ꯂꯣꯏꯔꯦꯀꯣ ꯄꯤꯝꯄꯜꯁꯅ
ꯑꯩ ꯍꯥꯏꯦ ꯅꯗꯨ ꯑꯩ ꯂꯄꯥ ꯊꯕꯛ ꯃꯐꯝꯗ ꯑꯩ ꯑ ꯍꯥꯏꯔꯣ
ꯎꯦ ꯉꯥꯛꯇ ꯉꯥꯏꯔꯦꯕ ꯍꯧꯖꯤꯛꯀꯥꯟꯗꯣ ꯌꯥꯗ꯭ꯔꯦ
ꯑꯣ ꯅꯪ ꯕꯨꯗꯤ ꯈꯔꯥꯞ ꯐꯔꯝꯒꯅꯤ ꯑꯩ ꯌꯥꯗ꯭ꯔꯦ ꯑꯩ ꯅꯍꯥꯟꯗꯣ ꯑꯦ ꯑꯩꯒꯤ ꯅꯨꯄꯥꯒ ꯃꯊꯛ ꯀꯛꯇ ꯀꯥꯕꯅꯦꯕ ꯃꯥꯒꯤ ꯊꯕꯛ ꯃꯐꯝꯗ ꯑꯗꯣ ꯁꯤꯕꯥꯏ ꯑꯃꯅ ꯃꯥꯗꯤ ꯈꯪꯅꯩꯌꯦꯕꯀꯣ ꯁꯤꯕꯥꯏ ꯑꯃꯕꯨ ꯑꯗꯨꯒ ꯏꯕꯥ ꯏꯃꯅꯅꯁꯤ ꯅꯪ ꯅꯨꯄꯤꯔꯛꯍꯣꯏ ꯑꯁ ꯃꯃꯥꯏ ꯀꯔꯤ ꯇꯧꯕꯒꯤꯔ ꯑꯗꯨ ꯀꯩꯅꯣ ꯂꯩꯌꯦ ꯍꯥꯏꯌꯦꯦ ꯄꯤꯝꯄꯜꯁ ꯌꯥꯝꯃꯦ ꯍꯥꯏꯌꯦꯦ ꯏꯀꯥꯏꯕ ꯑꯗꯨ ꯑꯗꯨꯅ ꯑꯩ ꯑꯩꯗꯤ ꯍꯤꯟꯗꯤ ꯈꯪꯅꯕꯒꯤꯅꯤ ꯀꯔꯤ ꯍꯥꯏꯕ꯭ꯔꯥꯅ ꯑꯃꯨꯛꯀ ꯍꯪꯕ ꯑꯩ ꯅꯨꯄꯥꯗ ꯅꯪ ꯃꯥꯏꯗꯣ ꯄꯤꯝꯄꯜꯁ ꯌꯥꯝꯃꯦ ꯀꯔꯤꯔꯥ ꯈꯪꯕꯅꯤꯅ ꯑꯁ ꯑꯩꯗꯣ ꯏꯀꯥꯏꯕꯗꯣ ꯂꯣꯏꯔꯦ ꯑꯗꯨ ꯅꯨꯃꯤꯠꯇ
ꯑ ꯅꯪ ꯀꯔꯤ ꯍꯥꯏꯔꯤꯕꯅꯦ
ꯍꯥ ꯃꯥꯗꯤ ꯃꯥꯗꯤ ꯍꯥꯏ ꯁꯤ ꯑꯗꯨꯝ ꯅꯣꯛꯑꯒ ꯇꯧꯔꯒ ꯂꯩꯁꯦ
ꯑꯩꯁꯤ ꯌꯥꯗ ꯍꯥꯏ
ꯌꯥꯗꯦ ꯌꯥꯗꯦ ꯏꯁꯃꯥꯅ ꯑꯁ ꯃꯇꯝꯅꯤ ꯍꯥꯏꯕ ꯌꯥꯕꯅꯤ ꯀꯣ ꯑꯗꯨꯝ ꯅꯣꯛꯄꯁꯤꯔꯗꯤ ꯃꯇꯝꯅ ꯑꯗꯨꯝ ꯀꯩꯅꯣ ꯑ ꯊꯣꯛꯄꯒꯤ ꯑꯗꯨꯝ ꯊꯣꯛꯄꯅꯦ ꯌꯥꯔꯣ ꯎꯝ ꯑꯗꯨ ꯂꯣꯏꯅꯒꯤ ꯑꯗꯨꯝ ꯊꯣꯛꯄꯅꯦꯕ ꯑꯗꯨꯗꯤ ꯀꯩꯅꯣꯅꯅꯦꯕ ꯑ ꯑꯗꯨꯣ ꯍꯥꯏꯕꯤꯗ꯭ꯔꯒ ꯅꯣꯛꯄꯗꯣ ꯑꯩ ꯑꯩ ꯁꯥꯎꯅꯤꯡꯉꯤꯍꯦ
ꯅꯣꯛꯄ ꯍꯥꯏꯗꯤ ꯑꯗꯨꯝ ꯀꯩꯅꯣ ꯌꯥꯝ ꯂꯥꯎꯅ ꯅꯣꯛꯇꯕ ꯌꯥꯝ ꯂꯥꯎꯅ ꯅꯥꯣꯛꯇꯨꯕꯤꯗ ꯀꯩꯅꯣ ꯎꯝ ꯇꯧꯔꯗ
ꯑꯗꯨ ꯑꯣꯏꯔꯁꯨ ꯍꯣꯏ ꯑ ꯃꯇꯝꯅ ꯄꯨꯔꯛꯄꯅꯤ ꯑꯗꯨꯝ ꯍꯥꯏꯕ ꯌꯥꯕꯅꯤ ꯀꯣ ꯑꯦ ꯅꯨꯡꯉꯥꯏꯇꯦꯕꯣ
ꯑꯩ ꯑꯩ ꯍꯧꯨꯗꯤ ꯀꯩ ꯆꯨꯀꯥꯏꯗ ꯀꯩꯁꯨ ꯀꯥꯏꯗꯔꯤꯗ ꯇꯨ ꯐꯥꯏꯔꯁꯨ
ꯣꯏ ꯅꯨꯡꯉꯥꯏꯇꯦ ꯍꯥꯏꯕ
ꯑꯁ ꯄꯤꯝꯄꯜꯁꯦ ꯌꯥꯗ꯭ꯔꯦ ꯑꯩ ꯑꯩ ꯏꯁꯀꯤꯟ ꯇꯦꯁ ꯇꯧꯈ꯭ꯔꯁꯤꯔ ꯈꯜꯂꯉ ꯑꯩ ꯕꯖꯥꯔꯁꯨ ꯕꯖꯥꯔꯁꯨ ꯆꯠ ꯇꯠ ꯁꯪꯗꯕ ꯑꯁ ꯄꯩꯁꯥ ꯑꯃꯨꯛ ꯂꯩꯇꯕꯒ ꯕꯖꯥꯔ ꯆꯠꯄ ꯁꯪꯗꯕꯒ ꯑꯁ ꯁꯨꯋꯦ ꯑꯁ ꯊꯕꯛ ꯌꯥꯝꯗꯣ ꯑꯃꯨꯛꯀ ꯑꯩ ꯏꯆꯥ ꯅꯨꯨꯄꯤ ꯍꯤꯗꯥꯛ ꯀꯥꯞꯅꯤꯡꯉꯥꯏ ꯑꯃꯨꯛ ꯆꯠꯀꯅꯤꯗꯣ
ꯑꯃꯨꯛꯀ ꯑꯣꯛ ꯆꯥꯛ ꯄꯤꯅꯤꯡꯉꯥꯏ ꯑꯃꯨꯛ ꯆꯠꯀꯅꯤꯗꯣ ꯑꯁ ꯊꯕꯛꯁꯦ ꯂꯣꯏꯔꯦꯍꯦ ꯇꯔꯥ
ꯎꯝ
ꯑꯁ ꯕꯖꯥꯔꯒꯨꯝꯕꯁꯨ ꯆꯠꯃꯤꯟꯅꯅꯤꯡꯉꯦ ꯅꯣꯏꯒ ꯑꯗꯨꯕꯨ ꯑꯁ ꯎꯄꯥꯏ ꯂꯩꯇꯦ ꯑꯩꯒꯤ ꯄꯨꯟꯁꯤꯁꯦ
ꯎꯚꯏ ꯂꯩꯇ꯭ꯔꯦ ꯃꯤ ꯂꯣꯏꯗꯅꯦ
ꯌꯨꯝꯗꯤ ꯄꯥꯟꯈꯤꯅꯨꯀꯣ ꯕꯖꯥꯔꯃꯨꯛ ꯆꯠꯃꯤꯟꯅꯁꯦ
ꯑ ꯌꯨꯝ ꯄꯥꯜꯂꯒ ꯊꯕꯛ ꯇꯧꯅꯕꯁꯤ ꯌꯥꯝ ꯇꯜꯂꯤꯍꯦ ꯑꯩꯗꯤ ꯑꯁꯦꯡꯕ
ꯇꯂꯥꯗꯤ ꯌꯨꯝ ꯄꯥꯒꯅ
ꯑꯩ ꯌꯨꯝ ꯄꯪꯈꯤꯔꯣꯏꯗ꯭ꯔ ꯑꯁ ꯌꯨꯝ ꯄꯂꯒ ꯀꯩꯅꯣ ꯑꯨ ꯇꯥꯅ ꯍꯧꯒꯠꯂꯒ ꯆꯥꯛ ꯏꯟꯁꯥꯡ ꯊꯣꯡꯕ ꯑꯗꯨꯒ ꯆꯠꯄꯁꯨ ꯁꯪꯗ꯭ꯔꯒ ꯑꯗꯨꯝ ꯀꯩꯅꯣ ꯇꯧꯕꯗꯨꯀꯣ ꯌꯥꯝ ꯇꯜꯦ ꯍꯥꯕ
ꯇꯟꯕꯅꯦ ꯍꯣꯏ ꯑꯗꯨꯒꯤꯅꯦ ꯐꯖꯅ ꯅꯨꯡꯉꯥꯏꯊꯣꯛꯑꯣ ꯂꯩꯁꯥꯕꯤ ꯑꯣꯏ ꯑꯣꯣ ꯍꯥꯏꯕꯗꯣ ꯍꯧꯖꯤꯛꯇꯤ
ꯀꯌꯥ ꯅꯨꯡꯉꯥꯏꯒꯗꯧꯕ ꯑꯩ
ꯑꯗꯨꯒꯤ ꯑꯗꯨꯒꯤꯅꯦ ꯍꯥꯏꯔꯤꯁꯦ ꯎꯄꯥꯏ ꯂꯩꯇ꯭ꯔꯦ ꯑꯩꯒꯤ ꯄꯨꯟꯁꯤꯗ ꯇꯝꯂꯝꯕꯒꯤ ꯑꯣꯏꯔꯝꯒꯅꯤꯀꯣ
ꯎꯝ
ꯅꯣꯏꯗꯤ ꯐꯖꯅ ꯁꯦꯟ ꯇꯥꯜꯂꯒ ꯀꯣ ꯆꯥꯅꯤꯡꯕ ꯆꯥꯑꯣꯣ ꯊꯛꯅꯤꯡꯕ ꯊꯛꯑꯣ ꯑꯗꯣ ꯑꯃꯨꯛꯀ ꯌꯨꯝ ꯄꯥꯜꯂꯗꯤ ꯃꯤꯔꯣꯟꯕ ꯃꯇꯝꯗ ꯆꯥꯅꯤꯡꯕ ꯆꯥꯕ ꯌꯥꯗꯕꯅꯤ ꯊꯛꯅꯤꯡꯕ ꯊꯛꯄ ꯌꯥꯗꯕꯅꯤ ꯑꯗꯨꯝ ꯀꯟꯇ꯭ꯔꯣꯜ ꯍꯥꯏꯕꯅꯦꯕ ꯏꯆꯥꯒꯤꯗꯃꯛ ꯈꯜꯂꯒꯀꯣ
ꯎꯝ
ꯀꯔꯤ ꯀꯔꯤꯅꯣ ꯆꯥꯕ ꯌꯥꯝ ꯂꯩꯕꯅꯦ ꯀꯣꯛ ꯌꯥꯝ ꯆꯤꯛꯑꯁꯨ ꯍꯤꯗꯥꯛ ꯆꯥꯕ ꯌꯥꯗꯦ ꯍꯤꯗꯥꯛꯅ ꯑꯃꯨꯛ ꯄ꯭ꯔꯣꯕ꯭ꯂꯦꯝ ꯂꯩꯒꯅꯦꯕ ꯄꯨꯛ ꯅꯥꯔꯁꯨ ꯑꯗꯨꯝ ꯍꯤꯗꯥꯛ ꯆꯥꯕ ꯌꯥꯗꯦ ꯈꯣꯡ ꯅꯥꯔꯁꯨ ꯆꯥꯕ ꯌꯥꯗ꯭ꯔꯦ ꯑꯗꯨꯝ ꯀꯩꯅꯣ ꯑ ꯑꯦꯛꯖꯥꯝꯄꯜ ꯂꯥꯏ ꯑꯦꯛꯖꯥꯝꯄꯜ ꯂ ꯃꯥꯏꯗ ꯑꯗꯨꯝ ꯅꯥꯔꯁꯨꯀꯣ ꯍꯤꯗꯥꯛ ꯃꯅ ꯌꯥꯝ ꯀꯂꯗꯤꯣ ꯑ ꯃꯅꯝ ꯊꯤꯕꯗ ꯨꯝꯕꯗꯣ ꯌꯥꯗꯕꯅꯤ ꯃꯤꯔꯣꯟꯕ ꯃꯇꯝꯗ
ꯑꯣ
ꯑꯗꯨꯒꯤꯀꯣ ꯑꯁ ꯉꯥꯔꯤꯒꯤ ꯃꯅꯝꯐꯥꯎ ꯎ ꯅꯝꯅꯤꯡꯗꯕꯅꯦ
ꯑꯗꯨꯝ ꯋꯥꯃꯦ ꯑꯗꯨꯒꯤꯅꯦ ꯑꯃꯨꯛꯀ ꯑꯃꯨꯛꯀ ꯑꯉꯥꯡ ꯄꯣꯛꯂꯁꯨ ꯑꯗꯨꯝ ꯃꯣꯔꯣꯛꯁꯨ ꯆꯥꯕ ꯌꯥꯗꯦ ꯆꯝꯐꯨ ꯉꯥꯛꯗ ꯑꯗꯨꯝ ꯊꯥ ꯑꯍꯨꯝ ꯐꯥꯎꯕ ꯑꯗꯨꯝꯛ ꯆꯥꯔꯅꯤ ꯑꯗꯨꯒ ꯑꯗꯨꯝ ꯁꯦꯟꯅꯔꯒ ꯍꯧꯖꯤꯛ ꯐ ꯄꯣꯛꯄꯗꯒꯤ ꯍꯧꯖꯤꯛ ꯐ ꯑꯗꯨꯝ ꯁꯦꯟꯅꯔꯒ ꯂꯩꯕꯅꯤ ꯑꯗꯣ ꯋꯥꯕꯅꯤ ꯑꯗꯨꯒꯤꯅꯦ ꯐꯖꯅ ꯐꯖꯅ ꯂꯩꯁꯥꯕꯤ ꯑꯣꯏꯈꯤꯌꯣ ꯍꯥꯏꯕꯗꯣ
ꯍꯣꯏ ꯍꯣꯏ ꯑꯣꯏꯕ ꯇꯥꯔꯦ ꯑꯣꯏꯕ ꯇꯥꯔꯦ ꯅꯪꯅ ꯍꯥꯏꯕꯅꯤꯅ ꯑꯝ ꯇꯧꯕ ꯇꯥꯔꯦ
ꯎꯝ ꯑꯩ ꯅꯨꯡꯁꯤꯗ꯭ꯔꯗꯤ ꯍꯥꯏꯔꯣꯏꯦ ꯑꯗꯨꯝ ꯋꯥ ꯀꯩꯝꯇ ꯉꯥꯡꯂꯨꯔꯦ ꯂꯨꯍꯣꯡꯅꯤꯡꯕ ꯍꯣꯡꯈ꯭ꯔꯁꯅꯨ ꯍꯣꯡꯅꯤꯡꯗꯕ ꯇꯣꯛꯈ꯭ꯔꯁꯅꯨ ꯑꯗꯨꯝ ꯂꯩꯔꯅꯤ ꯑꯩ ꯅꯨꯡꯁꯤꯗꯗꯤ
ꯂꯨꯍꯣꯡꯈ꯭ꯔꯣ ꯂꯨꯍꯣꯡꯈ꯭ꯔꯣ ꯍꯥꯏꯗꯧ ꯃꯥꯜꯂꯦ ꯑꯗꯨꯗꯤ
ꯑ ꯅꯨꯡꯁꯤꯗꯗꯤ ꯑꯣ ꯅꯨꯡꯁꯤꯗꯗꯤ ꯂꯨꯍꯣꯡꯈ꯭ꯔꯣ ꯉꯅ ꯂꯨꯍꯣꯡꯕꯅ ꯐꯕꯅꯦ ꯑꯗꯨꯝ ꯍꯥꯏ ꯑꯗꯨꯝ ꯍꯥꯏꯒꯅꯦꯕ ꯑꯩ ꯅꯨꯡꯁꯤꯗ꯭ꯔꯗꯤ